ꯍꯦꯜꯂꯣ
ꯑꯗꯨ ꯇꯥꯔꯦꯔꯕꯣ ꯇꯥꯔꯦ ꯇꯥꯔꯦ ꯍꯣꯕꯅ
ꯁꯥꯕꯅ ꯁꯤꯗꯣꯏ ꯑꯗꯨ ꯅꯨꯠꯅꯤꯝꯁꯨ ꯊꯣꯛꯂꯛꯏꯁꯦ
ꯎꯝ ꯀꯥꯏꯗꯤ ꯑꯁ ꯍꯨꯃꯥꯡꯅ ꯌꯥꯗ꯭ꯔꯕ ꯌꯨꯝꯗ ꯂꯩꯕ ꯄꯥꯎ ꯑꯩꯁꯨ ꯉꯁꯤ ꯂꯣꯏ ꯇꯧꯗꯣꯏꯅꯦ ꯅꯪ ꯉꯁꯥꯏ ꯊꯥꯖꯤꯟꯕꯗꯣ
ꯑꯥ
ꯁꯨ ꯍꯩꯛꯇꯤ ꯍꯥꯏꯗꯤ ꯍꯩꯕꯗꯤ ꯍꯦꯜꯔꯁꯨ ꯁꯣꯏꯔꯗꯤ ꯁꯦꯝꯗꯣꯛꯄ ꯌꯥꯔꯣꯏꯗꯅ
ꯏꯟꯀꯃ ꯌꯥ ꯄꯁ ꯂꯥꯏ
ꯑꯣꯅ ꯌꯥꯒꯕ
ꯑꯥ ꯑꯗꯨ ꯀꯩꯅꯣꯗꯤ ꯈꯔ ꯋꯥꯠꯏ
ꯑꯥ
ꯣꯏ
ꯎꯝ ꯅꯪ ꯀꯩ ꯀꯩꯒꯩꯅꯣ ꯍꯥꯀꯦ ꯑ ꯃꯥꯒꯤ ꯀꯩꯅꯣꯂ ꯂꯣꯏ ꯍꯥꯞꯄ꯭ꯔ ꯁꯨꯅꯕꯈꯣꯏꯗ ꯁꯦꯃꯤꯁꯇꯔ ꯂꯃꯀꯤ ꯍꯥꯞꯄ꯭ꯔꯒ
ꯍꯥꯞꯇ
ꯎꯝ ꯁꯨꯡꯉꯕꯗ ꯃꯥꯔꯦꯦ
ꯑꯦꯞꯗ ꯑꯦꯦꯝ
ꯎꯝ ꯎꯝ ꯅꯨꯡꯁꯤ ꯃꯈꯣꯟ ꯌꯥꯝ ꯇꯥꯏꯌꯦ ꯑꯗꯨꯒ ꯅꯨꯡꯁꯤꯠ ꯃꯈꯣꯟ ꯌꯥꯝ ꯇꯥꯏꯌꯦꯕ
ꯑ ꯑ
ꯎꯝ ꯃꯣꯏꯗꯤ ꯊꯂꯕ
ꯍꯥꯥ
ꯃꯣꯏꯗꯤ ꯊꯣꯂꯕꯕꯥ
ꯃꯣꯏꯅꯦ
ꯍꯣꯏꯅꯤ
ꯃꯣꯏ ꯑꯅꯤ ꯐꯪꯗꯦ ꯑꯃꯗꯨꯕꯨꯗꯤ ꯌꯥꯦ
ꯎꯝ ꯋꯥꯠꯂꯤꯕ ꯅꯣꯏꯖ
ꯏꯚꯥꯏ
ꯀꯣꯆꯤꯡ ꯑꯅꯤꯔꯕ ꯅꯣꯏꯅ ꯇꯧꯔꯤꯁꯦ
ꯑꯥ
ꯎꯝ ꯑꯃꯅ ꯀꯩꯅꯣꯒꯤ ꯀꯝꯄ꯭ꯌꯨꯇꯔꯒꯤ ꯑꯃꯅ ꯑꯃꯒꯤ
ꯐ ꯁꯣꯛ ꯀꯩꯅꯣꯕꯅꯣ ꯑꯃꯒꯚꯥꯗꯨꯅꯅꯦ ꯐꯣꯡꯒꯁꯃꯟꯕꯗꯣ ꯑꯗꯨ ꯌꯧꯔꯦꯕ ꯗꯦꯠ ꯇꯦꯟꯐꯧꯇꯗꯤ ꯂꯣꯏꯔꯅꯤ ꯍꯥꯏ
ꯎꯝ
ꯑꯗꯣ ꯑꯩ ꯂꯣꯏꯅꯤꯡꯕꯅꯗꯤ ꯌꯥꯗ꯭ꯔꯕ
ꯎꯝ ꯀꯣꯆꯤꯡꯗꯨꯅ ꯀꯩꯅ ꯀꯦꯔ
ꯑ ꯍꯔꯦ ꯑꯗꯨ ꯑꯗꯨꯁꯨ ꯎꯀ ꯑꯗꯨꯅ
ꯑꯩꯗꯤ ꯑꯗꯨꯒꯗꯤ ꯑꯣꯏꯗꯣꯏ ꯃꯥꯟꯂꯛꯇ꯭ꯔꯦ
ꯃꯦꯠꯁꯀꯗꯣ ꯀꯨꯏꯔꯝꯅꯤꯅꯦ ꯈ ꯈꯨꯜꯂꯨꯑꯣꯅ ꯍꯥꯏꯕ
ꯒꯌꯥꯗ ꯍꯣꯏ
ꯃꯤꯡꯗ
ꯎꯝ ꯑꯁ ꯑꯩꯁꯦ ꯑꯩ ꯁꯨꯝꯨ ꯀꯩꯅꯣ ꯇꯧꯕꯁꯦ ꯎꯝ ꯌꯥꯒꯗ꯭ꯔꯥ ꯈꯪꯗꯦ ꯁꯤ ꯐꯔꯒ ꯑꯃꯨꯛ ꯂꯥꯛꯆꯔꯥ ꯈꯪꯗꯦ
ꯃꯊꯪꯒꯤ ꯕꯦꯠꯁꯤꯇ ꯑꯃꯨꯛ ꯌꯦꯡꯉꯨ ꯃꯣꯏ ꯕꯦ ꯕꯦꯠꯁꯦ ꯌꯥꯝ ꯑꯅꯧ ꯑꯅꯧꯕ ꯅꯧꯋꯤꯗꯅ
ꯎꯝ ꯑꯩ ꯐꯣꯝꯕꯨꯗꯤ ꯂꯧꯈ꯭ꯔꯦꯅ ꯑꯗꯨꯅ ꯃꯣꯏꯗꯣ ꯑꯩꯅ ꯊꯥ ꯑꯃꯒꯤ ꯀꯩꯅꯣ ꯀꯦꯞ ꯍꯥꯏꯔꯝꯕꯅꯦꯕ ꯑꯗꯣ ꯑꯩꯗꯣ ꯁꯨꯃꯥꯏꯅ
ꯃꯈꯥꯪꯗꯦ ꯀꯩꯅꯣ ꯍꯥꯏꯗꯤꯅꯦ ꯃꯣꯏ ꯕꯦꯁ ꯑꯅꯧꯕ ꯌꯥꯝ ꯇꯧꯕꯅꯦ ꯍꯟꯗꯛꯁꯨ ꯀꯩꯅꯣꯒꯤ ꯑꯅꯧꯕ ꯑꯃ ꯇꯧꯈ꯭ꯔꯕꯅꯦꯕ
ꯑꯥ
ꯑꯗꯨ ꯃꯊꯪꯃꯨꯛꯀꯤ ꯑꯅꯧꯕ ꯑ ꯑꯣꯏꯅ ꯇꯧꯔꯛꯄꯗꯨꯗ ꯅꯥꯎꯁꯝꯅꯕ
ꯎꯝ
ꯑꯗ ꯌꯥꯒꯗ꯭ꯔꯥ ꯍꯥꯏꯗꯤ ꯃꯇꯝꯗꯨꯒꯤꯅꯦ ꯑꯃꯁꯨ ꯑꯗꯨꯝ ꯍꯧꯔꯛꯇꯣꯔꯤꯗꯅ ꯍꯣꯏꯕ ꯊꯥ ꯆ ꯄꯨꯅꯤꯡꯕꯨꯗꯤ ꯆꯞ ꯃꯥꯟꯅꯔꯕ ꯎꯝ ꯁꯗꯤꯁꯨ ꯄꯩꯁꯥꯗꯨꯒꯤ ꯍꯟꯗꯛꯇꯤ ꯈꯔ ꯆꯤꯜꯂꯦꯅ ꯑꯗꯨ ꯑꯩꯁꯨ ꯑꯃꯨꯛ ꯇꯜꯂꯛꯕ
ꯌꯦꯉꯕ ꯇꯕ ꯀꯔ
ꯎꯝ ꯊꯥꯝ ꯍꯥꯏꯔꯝꯕꯅꯤ ꯍꯥꯏꯔꯝꯃꯤꯗꯅ ꯑꯩꯗꯣ ꯆꯠꯄꯒꯤꯑꯅ ꯑꯗꯣ ꯆꯠꯄꯒꯤ ꯑꯗꯨꯗꯤ ꯀꯥꯏꯗꯒꯤꯩ ꯑꯣꯏ ꯆꯠꯇ꯭ꯔꯦ ꯕꯥꯁꯨ ꯌꯥꯔꯛꯇꯕꯅꯤꯅ ꯈꯪꯗꯦꯁ ꯀꯈꯪ ꯉꯥꯎꯦ ꯑꯣ ꯑꯩꯒꯗꯦ ꯍꯖꯟ